ꯍꯜꯂꯣ
ꯍꯜꯂꯣ ꯃꯤ ꯃꯤ ꯂꯥꯡꯉꯝꯗ꯭ꯔꯦꯅ ꯍꯧꯖꯤꯛꯇꯤ
ꯆꯠꯈ꯭ꯔꯦ ꯂꯝꯖꯦꯜ ꯆꯦꯟꯕ
ꯅꯪꯗꯤ ꯆꯦꯟꯗꯕ
ꯑꯩꯗꯤ ꯆꯦꯟꯗꯦ
ꯑꯣ ꯄꯨꯛ ꯀꯪꯕꯅ ꯐꯖꯕꯒꯤ
ꯅꯠꯇꯦꯍꯦ
ꯅꯠꯇꯦꯍꯦ
ꯀꯩꯅꯣꯒꯤꯅꯤ ꯑ ꯑꯉꯥꯡ ꯇꯨꯏꯁꯟ ꯆꯠꯄꯗꯣ
ꯎꯝ
ꯑꯗ ꯆꯦꯟꯕꯗꯣ ꯅꯪꯗꯕ ꯑꯗꯣ ꯉꯁꯤ ꯅꯣꯡ ꯐꯥꯗꯣꯛ ꯆꯦꯟꯕꯗꯨꯗꯤ ꯋꯥꯏꯌꯦꯕ
ꯋꯥꯏꯕ
ꯁꯨꯝ ꯆꯦꯟꯒꯔ꯭ꯒ ꯆꯦꯟꯕꯅ ꯐꯩꯌꯦ
ꯑꯩꯅ ꯍꯥꯏ
ꯀꯩꯗꯧꯔꯝꯃꯤꯅꯣ ꯅꯪ
ꯅꯍꯥꯛ ꯄꯣꯊꯥꯔꯝꯕꯅꯦ ꯄꯣꯊꯥꯔꯒ ꯏꯃꯨꯡ ꯊꯕꯛ ꯂꯣꯏꯁꯟꯒꯦꯅ
ꯏꯃ‌ꯥꯍꯣꯏ ꯂꯧꯕꯨꯛ ꯆꯠꯈ꯭ꯔꯕꯣ
ꯆꯠꯈ꯭ꯔꯦ
ꯑꯣ
ꯎꯝ ꯍꯦꯛꯏ ꯉꯁꯤꯖꯨ ꯄꯤ ꯉꯁꯤꯗꯤ ꯍꯦꯛꯇ꯭ꯔꯦ ꯉꯔꯥꯡ ꯑꯣꯏꯔꯃꯅꯦ ꯍꯦꯛꯄ ꯊꯥꯕꯤꯒ ꯕꯦꯂꯦꯟꯗꯔ꯭ꯤꯒ ꯈꯥꯃꯦꯟ ꯑꯁꯤꯟꯕꯤꯒ ꯍꯦꯛꯑꯦ
ꯐꯩꯅꯦ
ꯎꯝ ꯑꯗꯩꯗꯤ ꯍꯩꯅꯧ ꯍꯦꯛ ꯆꯠꯂꯨꯅꯦꯅ ꯆꯠꯈꯤꯕꯅꯦ ꯍꯧꯖꯤꯛꯇꯤ ꯃꯣꯏ ꯑꯗꯨꯋꯥꯏ ꯑꯩꯈꯣꯏꯗ ꯌꯨꯝ ꯎꯝ ꯌꯨꯝ ꯇꯥꯔꯦꯕꯀꯣ
ꯑ
ꯑꯗꯨꯗꯨꯒꯤ ꯃꯣꯏꯒꯤ ꯔꯤꯂꯤꯞ ꯀꯦꯝꯗꯒꯤꯅꯦꯅꯁꯨ ꯑꯗꯨ꯭ꯋꯥꯏꯗ ꯌꯨꯝꯗ ꯕꯣꯔꯥ ꯑ ꯎꯝ ꯀꯔꯤ ꯕꯔꯥ ꯂꯧꯔꯒ ꯃꯤ ꯕꯣꯔꯥ ꯑꯃ ꯂꯩꯁꯜꯂꯦ ꯔꯤꯂꯤꯞ ꯀꯦꯝꯒꯤ ꯑꯗꯨꯒꯩꯗꯨꯅ ꯑꯥ ꯃꯣꯏ ꯑꯗꯨꯋꯥꯏꯗ ꯕꯔꯥ ꯁꯥꯜꯂꯦꯕꯀꯣ ꯑꯩꯈꯣꯏ ꯂꯧꯕꯨꯛꯀꯤ ꯃꯅꯥꯛꯇ ꯑꯗꯨꯗꯅꯦ ꯃꯣꯏꯗꯣ ꯈꯪꯗꯦ ꯃꯃꯥ ꯃꯄꯥꯅ ꯑꯗꯨꯝ ꯄꯪꯊꯥꯗ ꯊꯥꯗꯣꯛꯄꯤꯗꯣ ꯑꯗꯨꯃꯥꯏꯅ ꯇꯧꯕ꯭ꯔꯥ ꯈꯪꯗꯦꯕ ꯑꯗꯨꯗꯨꯒꯤ ꯑꯩꯈꯣꯏ ꯍꯩꯅꯧ ꯎꯁꯦ ꯃꯄꯨꯡ ꯐꯥꯔꯀꯥꯟꯗ ꯑꯣꯝꯒꯗꯧꯕ ꯍꯩꯅꯧꯅꯦꯕ ꯑꯈꯣꯏꯗ ꯄꯥꯜꯂꯤꯗꯣ ꯄꯥꯝꯕꯤ ꯃꯨꯟꯖꯗꯦꯕ ꯃꯨꯟꯗꯕꯤꯗ ꯆꯦꯈꯥꯏ ꯆꯦꯈꯥꯏꯕꯤꯗꯣ ꯑꯣꯏꯌꯦꯕꯀꯣ ꯑꯗꯨꯗꯨꯒꯤ ꯍꯦꯛꯀꯗꯣꯏ ꯊꯝꯃꯦ ꯑꯗꯨꯗꯨꯒꯅꯦ ꯃꯣꯏ ꯂꯥꯛꯄꯗꯩꯩ ꯍꯩꯅꯧꯗꯣ ꯂꯩꯇ꯭ꯔꯦ ꯍꯥꯏꯕ ꯑꯗꯨꯗꯨꯒꯤ ꯈꯣꯏꯗꯥꯅ ꯁꯥꯎꯗꯅ ꯍꯩꯅꯧꯗꯨ ꯂꯣꯏ ꯍꯦꯛꯆꯜꯂꯨꯔꯅꯤꯅ ꯆꯠꯈꯤꯕ ꯍꯩꯅꯧ ꯄꯥꯝꯕꯤꯀꯣ ꯇꯔꯥꯃꯨꯛ ꯍꯧꯕꯅꯦꯕ ꯑꯗꯣ ꯍꯩꯅꯧꯗꯣ ꯂꯣꯏ ꯃꯔꯨ ꯀꯣꯛꯑꯦꯌꯦ ꯀ꯭ꯔꯤꯛ ꯀꯔ꯭ꯤꯛ ꯏꯅꯥꯒꯩ ꯄꯥꯜꯂꯦꯕ ꯍꯩꯅꯧꯗꯨꯨꯁꯨ ꯌꯥꯝꯅꯁꯨ ꯋꯥꯡꯗꯦꯕ ꯑꯗꯨꯝ ꯃꯤ ꯑꯗꯨꯝ ꯂꯥꯝꯕ ꯐꯪꯕꯤꯗꯨꯅꯦꯕ ꯍꯩꯅꯧꯖꯦ ꯑꯈꯣ ꯑꯩꯉꯣꯟꯗ ꯈꯔ ꯈꯛꯇꯅꯤ ꯍꯦꯜꯂꯤꯗꯣ ꯋꯥꯡꯕ ꯍꯥꯎꯁꯨ ꯌꯥꯝ ꯍꯥꯎꯋꯦ ꯎꯝ ꯃꯁꯤꯡꯒ ꯑꯝꯇ ꯌꯥꯎꯗꯒꯩ ꯑꯩꯈꯣꯏꯒꯤ ꯃꯣꯟ ꯃꯣꯟ ꯂꯥꯎꯔꯒ ꯍꯥꯎꯕꯤꯗꯣ ꯍꯥꯎꯕꯤꯗꯣ ꯃꯄꯥꯟꯂꯣꯝꯒꯤ ꯍꯩꯅꯧꯒꯤ ꯇꯥꯏꯞ ꯇꯧꯋꯦꯕ
ꯑꯧ
ꯑꯗꯣ ꯑꯩꯈꯣꯏꯅ ꯁꯝꯕꯜ ꯅꯨꯡꯕꯟ ꯈꯥꯕꯁꯨ ꯉꯝꯗꯦ ꯑꯗꯨ ꯃꯣꯏ ꯃꯌꯥꯝ ꯌꯦꯡꯉꯨꯅꯦ ꯂꯥꯛ ꯂꯥꯛꯇꯅ ꯍꯦꯛ ꯍꯦꯛꯇꯅ ꯂꯣꯏꯔꯦ ꯍꯥꯏꯕ ꯍꯦꯛꯇ ꯁꯔꯤꯛ ꯌꯣꯝꯒꯩ ꯄꯥꯟꯕꯅꯦꯕꯀꯣ ꯂꯩꯇ꯭ꯔꯦꯌꯦ ꯑꯩꯈꯣꯏ ꯃꯥꯅ
ꯞ ꯂꯩ
ꯀ꯭ꯂꯕꯀ ꯂꯩꯇꯦꯗ ꯃꯊꯣꯡ ꯆꯥꯕ ꯂꯩꯀꯥꯏ ꯅꯠꯇꯦ ꯑꯗꯨ
ꯎꯝ
ꯌꯨꯡꯉꯥꯎ ꯇꯨꯡꯉꯥꯎꯕ ꯍꯣꯏ ꯑꯩꯈꯣꯏꯒ ꯊꯪꯅꯔꯤꯕ ꯏꯃꯨꯡꯗꯨꯕꯨꯗꯤ ꯏꯅꯥ ꯀꯔꯥ ꯈꯨꯂꯦ ꯃꯄꯥꯟ ꯏꯊꯤꯋꯥꯏꯅ ꯊꯣꯛꯇꯦꯕꯀꯣ ꯑꯗꯨꯕꯨ ꯀꯩꯗꯧꯔꯦ ꯑꯅꯝꯕꯅꯗꯤ ꯑꯩꯈꯣꯏꯒꯤ ꯃꯃꯥ ꯃꯄꯥꯅ ꯆꯦꯛꯁꯟꯅ ꯌꯦꯡꯁꯟꯕꯤꯗꯕ ꯑꯗꯩ ꯃꯆꯥꯒꯁꯦ ꯑꯥ ꯅꯨꯃꯤꯠ ꯌꯨꯡꯕꯅꯤ ꯑꯗꯨꯅꯤ ꯑꯗꯥꯅꯤꯒ ꯈꯪꯗꯈꯩ ꯀꯔꯤꯅꯣ ꯇꯧꯔꯤꯗꯨꯕꯣ ꯀꯔꯤꯅꯣ ꯑꯃꯨꯛ ꯅꯨꯃꯤꯠ ꯌꯨꯡꯉꯤ ꯑꯗꯩꯗꯤ ꯀꯩꯅꯣ ꯂꯥꯏ ꯇꯤꯟꯅ ꯑꯗꯨ ꯑꯗꯥꯒꯤ ꯃꯇꯝꯅꯤꯒ ꯈꯪꯗꯒꯩ ꯄꯪꯊꯥꯗ ꯊꯥꯗꯣꯛꯄꯤꯗꯣ ꯑꯩꯈꯣꯏ ꯑꯗꯨꯃꯥꯏꯅ ꯇꯧꯋꯦꯕ ꯑꯗꯨ꯭ꯋꯥꯏ ꯂꯩꯀꯥꯏꯗꯣ ꯑꯗꯒꯤ ꯑꯍꯜ ꯂꯃꯟꯁꯨ ꯉꯥꯏꯔꯦ ꯈꯪꯕ꯭ꯔꯥ ꯑꯍꯟꯈꯩꯗꯨꯁꯨꯅꯦ ꯌꯦꯟꯖꯥꯡ ꯅꯥꯄꯤ ꯊꯤ ꯆꯠꯂꯤꯅꯦꯅꯅꯦ ꯃꯤꯒꯤ ꯄꯣꯠ ꯊꯥꯔꯤꯕ ꯑꯗꯣ ꯍꯦꯛ ꯍꯦꯛꯇꯅ ꯍꯦꯟꯖꯥꯡ ꯊꯤꯔꯤꯅꯦꯅ ꯆꯠꯂꯦꯕ ꯈꯪꯕ꯭ꯔꯥ
ꯑꯗꯨ ꯑꯗꯨꯗꯤ ꯅꯣꯏ ꯑꯗꯨꯒꯤ ꯚꯔꯥ ꯁꯥꯜꯂꯤꯕ ꯌꯨꯝꯗꯣ
ꯎꯝ ꯕꯔꯥ ꯁꯥꯟꯕ ꯁꯥꯟꯗꯕꯩ ꯅꯠꯇꯅ ꯃꯣꯏꯒꯤ ꯔꯤꯂꯤꯞ ꯀꯦꯝꯁꯤꯡꯗꯣ ꯑꯗꯨ ꯂꯥꯛꯄ ꯂꯥꯛꯇꯕꯩ ꯅꯠꯇꯅꯅꯦ ꯍꯥꯟꯅꯗꯩꯩꯁꯨ ꯍꯧꯅ ꯇꯧꯋꯦꯕꯀꯣ ꯃꯣꯏ ꯗ꯭ꯋꯥꯏ ꯂꯩꯀꯥꯏꯒꯤ ꯃꯤꯈꯩꯗꯣ ꯑꯗꯩꯗꯤ ꯑꯗꯨꯝ ꯃꯇꯧ ꯇꯝꯅꯔꯛꯄꯗꯒꯤꯅꯦꯕ ꯇꯧꯅꯔꯛꯏꯁꯦ
ꯎꯝ
ꯈꯣꯏꯗꯧꯒ ꯁꯧꯒꯠ ꯆꯥꯅꯤ
ꯑꯗꯨꯗꯤ ꯂꯧ ꯑꯣꯏꯅ ꯎꯔꯣ
ꯂꯧ ꯎꯔꯣꯏꯗ ꯕꯕꯥ ꯁꯪ ꯁꯥꯒꯤꯗꯣꯔꯦ ꯂꯩꯅꯕ
ꯅꯨꯡꯗꯥꯡ ꯑꯍꯤꯡ ꯂꯩꯛꯇꯣꯏꯔꯥ ꯍꯥꯏꯖꯦ
ꯂꯦꯛ ꯄꯁꯦ ꯈꯪꯗꯦꯅꯦ ꯑꯩꯈꯣꯏꯁꯦ ꯑꯗꯣꯝꯗ ꯑꯗꯨꯝ ꯑꯩꯈꯣꯏ ꯃꯥꯅ ꯀꯩꯅꯣ ꯂꯩ ꯊꯥꯔꯒ ꯉꯥꯅꯨ ꯌꯦꯟ ꯂꯣꯏꯔꯒ ꯂꯩꯔꯁꯤꯔ ꯈꯪꯗꯦ ꯀꯥꯟꯅꯒꯗꯤ ꯍꯥꯏꯕꯅꯦꯕꯀꯣ
ꯑ
ꯀꯃꯥꯏꯅ ꯇꯧꯗꯣꯏꯅꯣ ꯈꯪꯗꯦ ꯃꯦꯟ ꯇꯥꯗꯦ
ꯑꯣ ꯌꯦꯡꯉꯣ ꯐꯖꯅ
ꯎꯝ
ꯅꯣꯏ ꯗꯥꯖꯨ ꯂꯩꯍꯟ ꯌꯥꯏ
ꯌꯥꯏꯌꯦ ꯂꯩꯕꯩꯗꯤ ꯈꯣꯏꯗꯥꯒ ꯈꯣꯏꯄꯥꯒ ꯂꯩꯔꯁꯨ ꯌꯥꯏ꯫ ꯃꯊꯟꯗ ꯂꯩꯕ ꯍꯦꯟꯅ ꯅꯨꯡꯉꯥꯏꯇ꯭ꯔꯁꯨ꯫ ꯑꯗꯒꯤ ꯈꯣꯏ ꯃꯥꯒ ꯅꯣꯡꯕꯗꯣ ꯈꯣꯏ ꯃꯥꯒ ꯈꯣꯏꯗꯥꯒ ꯂꯩꯔꯁꯨ ꯌꯥꯏ ꯅꯠꯇ꯭ꯔꯥ?
ꯎꯝ ꯎ
ꯑꯩꯗꯤ ꯁꯤꯗ ꯑꯕꯦꯝꯃꯒ ꯑꯩꯈꯣꯏ ꯕꯥꯒ ꯂꯩꯕꯅꯤ ꯈꯪꯗꯦ꯫ ꯎꯝ ꯈꯪꯗꯦꯗ ꯄꯩꯁꯥꯁꯦ ꯂꯩꯇꯕꯅꯤꯅ ꯑꯗꯨꯁꯨ ꯄꯨꯔꯥ ꯊꯥꯗꯕ ꯉꯝꯗꯕ
ꯑꯗꯨ ꯁꯔꯨꯛꯄꯨꯗꯤ ꯌꯨꯝ ꯑꯣꯏꯅ ꯁꯥꯔꯦꯗꯅ
ꯎꯝ
ꯑꯗꯨꯒ ꯚꯔꯥ ꯑꯣꯏꯅ ꯁꯥꯟꯗꯣꯛ ꯑꯁꯤꯔꯣ
ꯌꯥꯔꯣꯏꯗ ꯕꯔꯥ ꯁꯥꯟꯕꯁꯨ ꯍꯥꯏꯗꯤ ꯏꯟꯀꯝ ꯐꯖꯅ ꯂꯥꯛꯄ ꯉꯝꯃꯣꯏꯕ꯫ ꯑꯃ ꯌꯥꯗꯦ ꯂꯩ ꯍꯜꯂꯤꯀꯥꯟ ꯇꯧꯋꯤꯗꯨꯗꯤ ꯃꯇꯝ ꯈꯔ ꯈꯛꯀꯤ ꯋꯥꯔꯤꯅꯤ ꯑꯗꯨꯝ ꯑꯗꯨꯝ ꯂꯩꯕꯒꯤꯗꯤ ꯌꯥꯔꯣꯏꯕ
ꯑꯣ
ꯑꯗꯣꯝ ꯅꯥꯀꯟꯗꯣ ꯇ꯭ꯔꯦꯟ ꯂꯥꯛꯄꯗꯩꯗꯤ ꯏꯁꯇꯦꯁꯟ ꯑꯗꯨꯝ ꯈꯔ ꯅꯛꯑꯦꯗꯅ ꯎꯝ
ꯑꯗꯨꯗꯨ ꯑꯗꯨꯀꯥꯟꯗ
ꯅꯨꯡꯉꯥꯏꯔꯅꯤꯅꯦ
ꯍꯣ ꯍꯣꯏ ꯑꯗꯨꯕꯨꯗꯤ ꯀꯗꯥꯏꯋꯥꯏ ꯇꯥꯗꯣꯏꯅꯣ꯫
ꯁꯟꯖꯦꯟꯕꯝꯗ ꯇꯥꯏ ꯍꯥꯏꯕ ꯀꯩꯅꯣꯝ ꯍꯥꯏ
ꯁꯟꯖꯦꯝꯕꯝ
ꯑ
ꯑꯗꯨꯗꯤ ꯈꯔ ꯂꯥꯞꯄꯤꯗ꯫
ꯄꯥꯠꯁꯣꯏ ꯑꯁꯣꯝ ꯂꯩꯕꯗꯣ꯫
ꯎꯝ
ꯑꯗꯣꯝꯗ ꯇꯥꯏ ꯍꯥꯏꯕ ꯀꯩꯅꯣꯝ ꯍꯥꯏꯕꯅꯦ꯫
ꯑꯗꯨꯗꯤ ꯂꯥꯞꯄꯤꯌꯦꯕ
ꯑꯗꯣ ꯂꯥꯞꯄꯁꯨ ꯀꯩꯅꯣ ꯇꯧꯏꯗꯨꯗꯤ ꯑꯥ ꯒꯥꯔꯤ ꯅꯨꯡꯅꯤ ꯐꯖꯅ ꯆꯠꯇꯣꯔꯕꯅꯤꯅꯅꯦ
ꯎꯝ
ꯑꯗꯨꯝ ꯊꯧꯗꯣꯛ ꯊꯧꯖꯤꯟꯗꯣ ꯄꯣꯠ ꯂꯧꯊꯣꯛ ꯂꯧꯁꯤꯟꯗꯣ ꯀꯔꯕꯥꯔꯗꯣ ꯅꯨꯡꯉꯥꯏꯔꯅꯤꯗꯅ
ꯍꯣ ꯍꯣꯏ ꯑꯗꯨꯕꯨꯗꯤ
ꯑꯩꯖꯨ ꯂꯝ ꯁꯔꯨꯛ ꯑꯃ ꯈꯥꯛꯍꯧꯔꯣ
ꯎꯝ
ꯅꯣꯏ ꯃꯥꯅ ꯄꯤꯅꯤ ꯍꯥꯏꯕ꯭ꯔꯣ ꯄꯤꯔꯣꯏ ꯍꯥꯏꯕ꯭ꯔꯣ?
ꯈꯪꯗꯦꯗ ꯑꯗꯨꯒꯗꯤ ꯑꯩ ꯅꯣꯡꯇ ꯍꯪꯗꯦ꯫
ꯍꯪꯉꯨ ꯀꯩꯅꯣ ꯄꯤꯒꯗ꯭ꯔ ꯄꯤꯔꯣꯏꯗ꯭ꯔꯥꯅ?
ꯍꯌꯦꯡ ꯃꯥꯏꯅ ꯉꯝꯃꯦ ꯄꯤꯔꯦ ꯉꯝꯗ꯭ꯔꯦ ꯊꯣꯛꯑꯦ ꯇꯧꯖꯔꯅꯤ꯫
ꯑꯗꯨꯗꯤ ꯌꯥꯔꯣꯏꯌꯦ
ꯏꯁ ꯍꯔꯦ ꯄꯤꯕ ꯄꯤꯗꯕ ꯂꯩꯅꯕ ꯏꯕꯥꯅꯤꯅ ꯍꯣꯠꯅꯔꯥ ꯂꯣꯏꯔꯦ
ꯄꯤꯕꯗꯨꯅ ꯈꯔꯥ ꯐꯗꯣꯏꯅꯦ
ꯑꯥ ꯂꯩꯕꯗꯣ ꯏꯕꯥꯅꯤꯅ ꯂꯩ
ꯈꯔ ꯍꯥꯞꯆꯜꯂꯒꯁꯨ ꯂꯩꯕ
ꯎꯝ
ꯑꯗꯨ ꯆꯥꯎ
ꯑꯈꯣꯏ ꯑꯗ꯭ꯋꯥꯏ ꯂꯝꯗꯣ ꯂꯩꯒꯦꯒꯥꯗꯤ ꯄꯥꯛ ꯄꯥꯛ ꯐꯪꯉꯔꯣꯏ
ꯀꯩꯒꯤꯅꯣ ꯍꯥꯏꯁꯦ
ꯄꯥꯛꯅ ꯌꯣꯟꯅꯗꯧ ꯃꯥꯟꯗ꯭ꯔꯦ ꯑꯗꯣ ꯌꯣꯜꯂꯁꯨ ꯃꯥꯃꯟ ꯌꯥꯝ ꯇꯥꯡ ꯇꯥꯡꯅ
ꯇꯥꯡꯒꯦ ꯇꯥꯡꯁꯨꯅ ꯅꯪꯒꯤ ꯂꯧ ꯃꯈꯥꯏ ꯑꯃꯥꯒꯤ ꯁꯔꯨꯛꯄꯤꯔꯛ ꯑꯣꯌꯣ
ꯂꯧ ꯈꯖꯤꯛꯇꯪ ꯂꯩꯕꯗꯨꯗ ꯑꯩꯅ ꯂꯈꯥꯏ ꯑꯃꯥ ꯂꯧꯔꯗꯤ ꯀꯃꯥꯏꯅ ꯇꯧꯗꯣꯏꯕ
ꯑꯦ ꯅꯣꯏ ꯗꯥ ꯌꯥꯏꯃꯗꯨꯗꯤ ꯗꯥꯛꯇꯔ ꯑꯣꯏꯕ ꯅꯨꯄꯤ ꯑꯝ ꯂꯧꯗꯣꯔꯦ ꯃꯥꯗꯤ ꯂꯝ ꯀꯩꯁꯨ ꯊꯤꯔꯛꯑꯔꯣꯏ
ꯃꯥꯒꯤ ꯁꯔꯨꯛ ꯇꯝꯗ꯭ꯔꯗꯤ ꯀꯩꯅꯣ ꯊꯤꯕ ꯊꯤꯗꯕꯥ
ꯅꯪꯒꯤ ꯁꯔꯨꯛꯇꯤ
ꯈꯪꯗꯦ ꯑꯗꯨꯗꯤ ꯅꯨꯄꯥ ꯄꯤꯕꯥ ꯑꯅꯤ ꯂꯩꯔꯦ ꯑꯗꯨ ꯈꯪꯗꯦ ꯑꯩꯒꯤꯅ ꯀꯃꯥꯏꯅ ꯇꯧꯕꯅꯣ ꯂꯩꯗꯧꯔꯤꯕ꯭ꯔꯥ
ꯏꯃꯗꯥ ꯍꯪꯉꯨꯗꯨ
ꯍꯪꯉꯥꯔꫭꯏ ꯅꯨꯄꯥ ꯄꯤꯕ ꯑꯅꯤꯒꯤꯗꯤ ꯂꯝ ꯁꯔꯨꯛ ꯄꯤꯗꫭꯔꯦ
ꯑꯩꯒꯤꯗꯤ ꯄꯤꯔꯣꯏꯗꯔꯥ
ꯎꯝꯝꯝꯝ
ꯑꯩꯗꯤ ꯂꯝꯒ ꯄꯤꯗ꯭ꯔꯗꯤꯀꯣ ꯁꯨꯡꯅꯨꯡ ꯅꯨꯡꯉꯣꯏꯑꫭꯏ
ꯎꯝ ꯇꯜꯂꯦ ꯅꯪꯒꯤꯗꯤ ꯗꯥꯎꯔꯤ ꯁꯤꯁꯇꯦꯝ ꯃꯥꯟꯁꯜꯂꯛꯑꯦ
ꯑꯗꯨꯅ ꯗꯥꯎꯔꯤ ꯁꯤꯁꯇ‌ꯦꯝ ꯑꫭꯏꯔꯖꯨ ꯃꯤ ꯃꯌꯥꯝ ꯄꯤꯅꯩ
ꯑꯗꯨꯅ ꯂꯩꯕꯩ ꯄꯤꯕꯅꯤꯗꯅꯥ
ꯅꯪꯖꯨ ꯂꯩꯗꯨꯗꯤ
ꯂꯩꯕꯁꯦ ꯌꯥꯝ‌ꯗ‌ꯦ ꯈꯨꯕꯥꯛ ꯑꯃꯨꯛꯇꯪ ꯄꯥꯛꯄꯁꯤꯗꯥ
ꯈꯨꯕꯥꯛꯃꯨꯛ ꯄꯥꯛꯄꯗꯨ ꯈꯨꯆ‌ꯦꯞꯃꯨꯛ ꯄꯤꯔꯛꯑꫭꯌꯨ
ꯑꯥ ꯑꯩꯈꯣꯏ ꯁꯨꯝꯕꯒꯤ ꯂꯝꯁꯦ ꯌꯥꯝ ꯄꯥꯝꯖꯕ ꯃꯥꯜꯂꯤ
ꯄꯥꯝꯃꯦ ꯈꯖꯤꯛ ꯈꯔꯥꯛꯀ ꯄꯥꯝꯕ ꯅꯠꯇꯦ ꯃꯌꯥꯝ ꯄꯥꯝ
ꯑꯣ ꯃꯔꯨꯞ ꯌꯥꯎꯔ ꯇꯨꯡꯁꯤꯜꯂꯁꯤ ꯂꯩꯅꯕ ꯏꯕꯥꯅꯤ
ꯈꯪꯗꯦꯗ ꯅꯪꯁꯦ ꯄꯩꯁꯥ ꯌꯥꯝ ꯃꯥꯡꯍꯜꯂꯤꯗ
ꯀꯩꯗ ꯃꯥꯡꯍꯜꯂꯤꯕꯥ
ꯈꯪꯗ‌ꯦ ꯀꯗꯥꯏ ꯀꯗꯥꯏꯗ ꯊꯥꯗꯔꯤꯅꯣ
ꯎꯝ
ꯍꯟꯗꯛꯀꯤ ꯂꯥꯛꯀꯗꯕ ꯊꯥꯒꯤꯅꯦ ꯃꯔꯨꯞ ꯍꯨꯟꯕꯗꯣ
ꯎꯝ
ꯑꯗꯨꯁꯨ ꯅꯪꯅꯥ ꯍꯨꯟꯒ꯭ꯔꫭ
ꯀꯩꯅꯣ ꯍꯥꯏꯁꯤꯕ ꯃꯃꯥꯡꯒꯤꯁꯨ
ꯑꯗꯣ ꯑꯩ ꯍꯟꯗꯛ ꯄꯩꯁꯥ ꯌꯥꯝ ꯋꯥꯔꯦꯕ
ꯑꯩ ꯄꯩꯁꯥ ꯂꯩꯇꯦꯍꯦ ꯐꯅꯦꯛ ꯂꯧꯕꯒꯤ
ꯐꯅꯦꯛꯇꯣ ꯀꯣꯟꯅ ꯁꯦꯠꯂꯁꯨ ꯌꯥꯏ ꯍꯟꯗꯣꯛꯈꯣ
ꯑꯩꯒꯤ ꯅꯠꯇꯤꯌꯦ ꯑꯩꯒꯤ ꯅꯠꯇꯤꯌꯦ ꯃꯤꯒꯤ ꯄꯤꯅꯕꯅ ꯂꯧꯁꯤꯟꯕꯒꯤ ꯃꯔꯨꯞꯀꯤ ꯄꯤꯅꯕ
ꯍꯟꯗꯛꯇꯤ ꯋꯥꯔꯦ ꯄꯤꯔꯔꯣꯏ ꯍꯥꯏꯌꯣ ꯂꯥꯟꯅꯦ ꯀꯩꯅꯦ
ꯏ꯭ꯁ ꯅꯪ ꯌꯥꯝ ꯍꯩꯕꯨ
ꯀꯔꯤꯗ ꯍꯩꯅꯣ
ꯋꯥꯠꯁꯤꯡꯟꯅꯕ ꯄꯩꯁꯥ ꯄꯥꯏꯁꯤꯟꯅꯗꯕ
ꯑꯁꯦꯡꯒꯤꯅꯦ ꯌꯦꯡꯉꯨ ꯂꯥꯛꯑꯣ ꯊꯥꯖꯗ꯭ꯔꯒ ꯑꯩ ꯑꯦꯀꯥꯎꯟꯖꯦ ꯌꯦꯡꯒꯦꯔꯥ
ꯇꯥꯜꯂꯤꯕ ꯄꯩꯁꯥ ꯃꯌꯥꯝꯗꯨ ꯀꯗꯥꯏꯗ ꯊꯝꯈ꯭ꯔꯒꯦ
ꯑ꯭ꯁ ꯇꯥꯜꯂꯤꯕ ꯄꯩꯁꯥ ꯃꯌꯥꯝꯁꯦ ꯆꯥꯗꯕ ꯌꯥꯔꯣꯏ ꯊꯛꯇꯕ ꯌꯥꯔꯣꯏ
ꯑꯗꯨ ꯄꯪꯆꯥꯥꯔ ꯄꯪꯆꯥꯥ ꯄꯨꯡꯊꯛꯇ ꯊꯛꯇꯣꯛꯕꯣ
ꯈꯪꯗꯦ ꯑꯗꯨꯝ ꯄꯪꯖꯥ ꯆꯥꯅꯤꯡꯉꯛꯄꯅꯤꯅ ꯑꯗꯨꯝ ꯄꯪꯆꯥ ꯆꯥꯏ
ꯍ ꯄꯪꯆꯥ ꯆꯥꯕꯩꯅꯤꯅꯦ ꯅꯕꯨꯛꯁꯨ ꯄꯪ ꯅꯣꯏ ꯅꯣꯏꯊꯣꯔꯛꯏꯗꯣ ꯑꯪ ꯆꯐꯨ ꯆꯐꯨ ꯍꯦꯛ ꯃꯥꯟꯥꯡꯈꯩ ꯆꯐꯨ ꯃꯕꯨꯣ ꯀꯀꯥꯟꯣꯄꯤꯕ ꯑꯃ
ꯏ꯭ꯁ ꯑꯁꯦꯡꯒꯤ ꯃꯥꯟꯕ꯭ꯔꯥꯅꯦ
ꯎꯝ ꯎꯝ
ꯃꯤꯅꯗꯤ ꯀꯩꯁꯨ ꯍꯥꯏꯔꯠꯇꯦꯗ
ꯑ꯭ꯁ ꯍꯥꯏꯔꯛꯑꯣꯏ ꯍꯥꯏꯔꯛꯑꯣꯏ